ꯑꯥꯎ
ꯅꯨꯡꯉꯥꯏꯔꯤꯕꯣ
ꯅꯨꯉꯥꯏꯔꯤꯌꯦ
ꯀꯩꯀꯩ ꯃꯊꯦꯜ ꯆꯥꯔꯒꯦ
ꯑꯩꯈꯣꯏ ꯁꯥꯏꯅ ꯎ ꯍꯋꯥꯏꯒ ꯌꯦꯟꯗꯦꯝꯒ ꯑꯃ ꯊꯣꯡꯉꯝꯃꯦ ꯁꯂꯥꯗ ꯑꯃ ꯇꯧꯔꯝꯃꯦ ꯁꯤꯡꯖꯨ ꯑꯃ ꯇꯧꯔꯝꯃꯦ ꯊꯥꯡꯖꯤꯡ ꯁꯤꯡꯖꯨ ꯑꯃ
ꯎꯝ ꯑꯗꯨꯗꯤ ꯅꯣꯏ ꯁꯥꯏꯗꯣ ꯌꯥꯝ ꯐꯩꯅꯦ
ꯐꯩꯌꯦ
ꯃꯥꯕꯨ ꯀꯃꯥꯏ ꯀꯃꯥꯏꯅ ꯇꯧꯒꯦ
ꯌꯥꯝ ꯐꯩꯗ
ꯎꯝ ꯀꯔꯝꯕ ꯃꯑꯣꯡꯗꯅꯣ ꯐꯠꯇꯦ ꯍꯥꯏꯗ ꯃꯤꯅꯗꯤ
ꯑꯁ ꯐꯩꯍꯦ
ꯀꯔꯤ ꯌꯦꯟꯁꯥꯡꯅ ꯏꯍꯥꯎ ꯍꯥꯎꯒꯦ ꯀꯦꯜ ꯌꯦꯟꯗꯦꯝꯀ ꯆꯥꯏꯀꯣ ꯌꯦꯟꯗꯦꯝꯁꯦ ꯀꯦꯜꯁꯤꯌꯝ ꯌꯥꯝ ꯋꯥꯡꯅ ꯌꯥꯎꯕꯅꯦ
ꯍ ꯈꯪꯗꯦꯗ ꯑꯗꯨꯗꯤ ꯑꯩꯈꯣꯏꯁꯨ ꯀꯥ ꯍꯦꯟꯅ ꯑꯩꯈꯣꯏ ꯑꯗꯨꯝꯕꯒꯤ ꯃꯇꯥꯡꯗꯗꯤ ꯀꯦꯜꯁꯤꯌꯝ ꯌꯥꯎꯕ꯭ꯔꯥ ꯄ꯭ꯔꯣꯇꯤꯟ ꯌꯥꯎꯕ꯭ꯔꯥ ꯑꯩꯈꯣꯏꯗꯤ ꯊꯣꯡꯉꯝ ꯊꯣꯡꯉꯝꯕ ꯆꯔꯤꯗ ꯑꯗꯨꯝ ꯄꯥꯎ ꯍꯥꯎ ꯍꯥꯎꯋꯦ ꯍꯥꯏꯇꯥꯔꯦ
ꯑꯥ ꯀꯩꯀꯩ ꯍꯣꯠꯅꯔꯤꯒꯦ
ꯀꯔꯤꯕꯨ ꯍꯣꯠꯅꯔꯨꯅꯤ ꯍꯖꯤꯔꯥ ꯁꯨꯕꯈꯛ ꯆꯠꯂꯤ ꯆꯦꯛ ꯁꯨꯕ
ꯁꯨꯒꯗꯝꯕꯅꯦ ꯆꯦꯛ ꯁꯨꯕ ꯋꯥꯅ ꯁꯨ
ꯎꯝ
ꯃꯁꯤ ꯋꯥꯅ ꯇꯥꯟꯕ ꯃꯤꯁꯤꯅ ꯍꯦꯟꯂꯦ ꯇꯥꯜꯂꯤꯉꯩꯗꯅ ꯍꯦꯜꯂꯦꯕ ꯃꯇꯨ ꯅꯤꯡꯕ ꯃꯇꯨ ꯅꯨꯡꯁꯤꯕꯁꯦꯀꯣ ꯎꯝ ꯄꯩꯁꯥꯖ ꯑꯔꯩ ꯂꯩꯇ ꯇꯥꯟꯅꯔꯅꯤ ꯅꯨꯡꯁꯤꯅꯅ ꯂꯩꯔꯅꯤ ꯈꯔ ꯈꯇꯪ ꯊꯣꯛꯑꯕꯅꯤꯅ ꯍꯥꯏꯗꯤ ꯊꯕꯛ ꯇꯧꯕꯁꯤꯅꯅꯦ ꯃꯤꯒꯤ ꯃꯤꯠꯌꯦꯡꯁꯤꯗ ꯌꯥꯝ ꯅ ꯅꯨꯡꯉꯥꯏꯕ ꯃꯥꯟꯕꯩꯅꯦꯕ ꯀꯣ ꯃꯥꯏ ꯅꯨꯄꯤꯗꯨꯗꯅꯦ ꯀꯩꯁꯨ ꯑꯍꯦꯟꯕ ꯐꯪꯕ ꯅꯠꯇꯦꯕ ꯍꯥꯏꯗꯤ ꯐꯅꯦꯛ ꯑꯃꯐꯥꯎ ꯂꯩꯕ ꯅꯠꯇꯦꯕ ꯃꯤ ꯃꯤꯠꯌꯦꯡꯗꯅ ꯅꯨꯡꯉꯥꯏꯕ ꯌꯥꯏꯐꯕꯇ ꯃꯥꯟꯕ ꯆꯨꯝꯕ꯭ꯔꯣ
ꯃꯥꯅꯦ ꯃꯥꯅꯦ ꯑꯗꯨꯕꯨꯗꯤ ꯑꯗꯨ ꯊꯕꯛ ꯇꯧꯕꯅ ꯂꯥꯛꯆꯔꯛꯏꯁꯤꯗꯤ ꯇꯨꯡ ꯀꯣꯏꯅ ꯃꯤꯗꯤ ꯄꯩꯁꯥ ꯃꯌꯥꯝ ꯇꯨꯡꯁꯤꯜꯂꯒ ꯀꯣꯟꯅ ꯂꯥꯁꯇ ꯄꯨꯊꯣꯔꯛꯏꯁꯤꯕꯤ
ꯑ ꯍꯦꯔꯣꯒꯤꯗꯤ ꯂꯥꯁꯇ ꯑꯗꯣ ꯍꯥꯏꯗꯤ ꯕꯣꯟꯗ ꯃꯦꯁꯤ ꯊꯤꯅ ꯅꯩꯈꯤꯕꯒꯨꯝꯕꯅꯦꯕ
ꯃꯥꯅꯦ ꯃꯥꯅꯦ
ꯎꯝ
ꯕꯣꯟꯗ ꯃꯦꯆꯤꯟꯅ ꯂꯩꯥꯏꯊꯦꯛꯄꯒꯨꯝꯕꯅꯤ
ꯑ ꯅꯩꯔꯤꯖꯦ
ꯅꯆ ꯃꯤ ꯗꯤ ꯍꯌꯦꯡ ꯏꯔꯥꯡ ꯑꯃ ꯊꯣꯛꯂꯛꯑꯦ ꯅꯣꯡꯖꯨ ꯅꯨꯡꯁꯥ ꯍꯥꯏꯕ ꯖꯦꯅꯦꯔꯦꯜ ꯏꯁꯇ꯭ꯔꯥꯏꯛ ꯕꯟ ꯍꯥꯏꯕ ꯂꯥꯛꯑꯔꯣꯏꯗꯕꯅꯤ
ꯑꯣ
ꯐꯁꯥꯗ ꯑꯗꯣꯏ ꯁꯨꯔ ꯆꯥꯕ ꯑꯩꯈꯣꯏꯗꯤꯀꯣ ꯌꯥꯗꯦꯕ
ꯌꯥꯗꯦꯕ ꯅꯣꯏꯁꯦ
ꯆ ꯍꯥꯏꯕ ꯑꯃ ꯂꯩꯌꯦꯕ
ꯑꯥ
ꯁꯤ ꯈꯦꯠꯅꯕꯁꯤ ꯋꯥꯅꯤꯗ
ꯎꯝ ꯅꯣꯡꯖꯨ ꯅꯨꯡꯁꯥ ꯍꯥꯏꯕ ꯑꯃ ꯂꯩ ꯑꯗꯨꯕꯨ ꯈꯪꯗꯦ ꯍꯥꯏꯕꯗꯤ ꯁꯨꯔ ꯆꯥꯏ ꯍꯥꯏꯕ ꯋꯥꯅꯤ ꯑꯗꯨꯒꯤꯅ ꯑꯃꯨꯛ ꯂꯩꯃꯤꯟꯅꯕ ꯅꯨꯡꯁꯤꯕꯁꯦ ꯄꯣꯛꯇꯣꯏꯅꯦꯕ ꯑꯃꯗꯨꯅ ꯑꯃꯨꯛ ꯂꯥꯞꯅ ꯑꯃꯨꯛ ꯂꯩ
ꯃꯥꯅꯤꯗ ꯃꯥꯅꯤꯗ
ꯁꯦ ꯂꯥꯞꯅ ꯂꯩꯕꯒꯤ ꯑꯋꯥꯕ ꯁꯤ ꯀꯨꯝꯍꯩ ꯍꯔꯥꯎ ꯍꯥꯏꯔꯦ ꯁꯝꯅ ꯍꯥꯏꯔꯕꯗꯤ ꯆꯩꯔꯥꯎꯕꯒꯨꯝꯕ ꯆꯥꯛꯀꯧꯕꯒꯨꯝꯕ ꯄꯣꯛꯄꯗ ꯃꯤꯒꯤꯗꯤ ꯃꯇꯩ ꯃꯅꯥꯎ ꯃꯇꯩ ꯃꯅꯥꯎꯗꯤ ꯆꯠꯇꯣꯏꯅꯦꯕ ꯃꯥꯗꯤ ꯃꯊꯟ ꯃꯊꯟꯇ ꯇꯔꯛ ꯇꯛ ꯂꯩꯗꯣꯏꯅꯦ ꯃꯤꯁꯦ ꯎꯕꯗ ꯑꯃꯨꯛ ꯅꯨꯡꯉꯥꯏꯔꯣꯏꯗꯣꯏꯅꯦꯕ
ꯎꯝ ꯑꯗꯨ ꯁꯨꯃꯥꯏꯅ ꯇꯧꯕꯅꯤꯗ
ꯎꯝ
ꯑꯩꯈꯣꯏꯒꯤ ꯌꯨꯝꯗ ꯂꯩꯃꯤꯟꯅꯔꯦ ꯅꯨꯡꯁꯤꯅꯕ ꯍꯦꯛꯇ ꯍꯦꯟꯒꯠꯀꯗꯕ ꯅꯠꯇꯦ ꯌꯨꯝꯗ ꯂꯩꯃꯤꯟꯅꯔꯒ ꯄꯩꯁꯥꯕꯨ ꯊꯣꯛꯂꯛꯇ꯭ꯔꯒꯗꯤ ꯄꯩꯁꯥꯕꯨ
ꯀꯩ ꯍꯥꯏꯅꯤ ꯄꯩꯁꯥꯗꯨꯒꯤ ꯑꯅꯦꯝ ꯑꯋꯥꯡ ꯂꯥꯛꯑꯀꯥꯟꯗꯗꯤ ꯅꯨꯡꯇꯤꯒꯤ ꯎꯅꯕꯗꯣ ꯎꯅꯅꯤꯡꯉ ꯑꯣꯏꯗꯣꯏꯅꯤ ꯄꯩꯁꯥꯒꯤ ꯋꯥꯈꯜꯁꯤꯅ ꯍꯦꯜꯂꯛꯇꯣꯏꯅꯤ
ꯎꯝ ꯑꯗꯨꯕꯨꯗꯤ ꯆꯨꯝꯃꯦ
ꯑꯥꯗ ꯂꯩꯔꯦꯅ ꯄꯩꯁꯥ ꯊꯣꯛꯑꯦꯅ ꯑꯃꯨꯛ ꯀꯩꯅꯣ ꯇꯧꯅꯤ ꯑꯥ
ꯋꯥ ꯊꯪꯅꯕꯗꯨ ꯂꯩꯌꯦꯕ ꯅꯨꯄꯥꯅꯤ
ꯎꯝ
ꯅꯨꯄꯤꯗꯤ ꯏꯃꯨꯡꯗ ꯂꯩꯒꯗꯕꯅꯤ ꯇꯨꯡꯖꯐꯝ ꯊꯣꯛꯄ ꯇꯨꯡꯁꯤꯟꯒꯗꯕꯅꯤ ꯁꯤ ꯐꯤꯛꯁꯇ ꯐꯤꯛꯁꯇ ꯄꯤꯔꯒ ꯑꯍꯦꯟ ꯑꯄꯥ ꯀꯔꯤꯝ ꯄꯤꯗꯕ
ꯑꯁꯤ ꯋꯥꯏꯖꯦꯇꯣꯛꯁꯤꯗ ꯀꯃꯥꯏ ꯀꯃꯥꯏꯅ ꯂꯩꯔꯤꯒꯦ
ꯂꯩꯗꯤ ꯅꯣꯡꯃꯒꯤ ꯁꯨꯝ ꯁꯤꯒꯤ ꯂꯤꯔꯕ ꯃꯑꯣꯡꯒꯤ ꯏꯁꯇꯥꯏꯜꯁꯤꯅꯦ ꯑꯩꯅ ꯂꯩꯔꯤꯁꯦ ꯍꯥꯏꯗꯤ ꯑꯩꯒꯤ ꯅꯨꯄꯥꯗꯤ ꯑꯃꯨꯛ ꯊꯕꯛ ꯇꯧꯋꯦꯕꯀꯣ
ꯎꯝ
ꯏꯕꯨꯡꯁꯦ ꯑꯩꯈꯣꯏ ꯏꯕꯨꯡꯁꯤꯗꯤ ꯇꯧꯗꯦꯗꯅ ꯆꯦꯛ ꯁꯨꯏꯗꯅ ꯑꯩꯈ ꯑꯩꯈꯣꯏꯕꯨꯝꯁꯤꯗꯤ ꯅꯨꯄꯥꯁꯤꯗꯤ ꯑꯃꯨꯛ ꯇꯧꯋꯦꯕ ꯁꯨꯃꯥꯏꯅ ꯏꯃꯨꯡꯗ ꯅꯣꯡꯃꯒꯤ ꯂꯩꯔꯤ ꯄꯤꯔꯛꯄ ꯈꯔ ꯆꯥꯔꯒ ꯈꯔ ꯆꯥꯛ ꯈꯔ ꯊꯣꯡ ꯀꯣꯟ ꯈꯔ ꯐꯦꯡ ꯈꯣꯟꯊꯤ ꯈꯔ ꯆꯥꯝꯃꯤꯋꯥ ꯈꯔ ꯇꯥ ꯑꯗꯨꯝ ꯍꯤꯡꯉꯤ ꯑꯗꯨꯅꯤ ꯄꯨꯟꯁꯤꯁꯦ
ꯑꯗꯨꯗꯤ ꯄꯩꯁꯥꯒꯤ ꯑꯋꯥꯠꯄꯁꯨ ꯂꯩꯕ ꯅꯠꯇꯦ ꯌꯥꯝ ꯅꯨꯡꯉꯥꯏꯊꯣꯛꯅ ꯂꯩꯊꯣꯛꯄ ꯌꯥꯏ ꯀꯩꯅꯣꯅꯤ ꯑꯗꯨꯗꯤ
ꯐ ꯅꯨꯡꯉꯥꯏꯊꯣꯛꯄ ꯃꯄꯥꯟ ꯊꯣꯛꯄ ꯀꯦꯠꯊꯣꯛꯄ ꯃꯧꯊꯣꯛꯄ ꯍꯥꯏꯕꯁꯤꯗ ꯄꯩꯁꯥꯒꯤ ꯃꯈꯥꯁꯨ ꯄꯣꯂ ꯑꯗꯣ ꯈꯔ ꯂꯤꯛꯑꯦꯕꯀꯣ ꯑꯩꯈꯣꯏꯁꯦ ꯑꯪꯀꯗ ꯍꯣꯠꯂꯦꯕ ꯁꯤ ꯌꯥꯗꯦꯕ
ꯎ ꯑꯗꯨꯅ ꯇꯨꯡꯒꯤ ꯄꯨꯟꯁꯤꯒꯤꯅꯦꯅꯦꯍꯦ
ꯎ ꯄꯨꯟꯁꯤꯖꯦ ꯁꯤꯕꯗ ꯀꯔꯤꯝꯇ ꯄꯨꯔꯒ ꯆꯠꯄ ꯌꯥꯗꯦꯕꯀꯣ
ꯑ ꯁꯤꯕꯗ ꯄꯨꯔꯣꯏꯅꯕ ꯆꯥꯊꯣꯛꯑꯗꯤ ꯀꯃꯥꯏꯅ ꯇꯧꯋ
ꯆꯥꯊꯣꯛꯄꯗꯤ ꯂꯣꯏꯅ ꯆꯥꯊꯣꯛꯇ꯭ꯔꯁꯨ ꯍꯥꯏꯗꯤ ꯈꯤꯇꯪ ꯈꯤꯇꯪ ꯃꯤ ꯃꯤ ꯃꯤꯃꯥꯟꯅꯅ ꯑꯄꯥꯝꯕ ꯑꯃ ꯈꯤꯇꯪ ꯂꯩꯕ ꯌꯥꯝ ꯀꯥ ꯍꯦꯟꯅ ꯍꯥꯏꯕꯁꯨ ꯅꯠꯇꯦ ꯆꯠꯇꯦꯕ ꯑꯩꯅ ꯈꯤꯇꯪ ꯑꯄꯥꯝꯕ ꯑꯃ ꯂꯩꯕ ꯆꯥꯅꯤꯡꯕ ꯈꯤ ꯈꯤꯇꯪ ꯌꯥꯝ ꯆꯥꯕ ꯀꯥ ꯍꯦꯟꯅ ꯍꯦꯟꯗꯕꯤꯗ ꯈꯤ ꯅꯪ ꯑꯄꯥꯝꯕ ꯑꯃ ꯊꯥ ꯑꯃꯒꯤ ꯂꯩꯕꯗꯤ ꯌꯥꯏꯗꯅ
ꯃꯗꯨ ꯅꯪꯒꯤ ꯃꯗꯨ ꯃꯤ ꯑꯃꯒꯤ ꯑꯃꯒꯤ ꯋꯥꯈꯜꯅꯤꯗ ꯃꯗꯨꯗ ꯑꯃꯅ ꯂꯥꯜꯂꯦ ꯑꯃꯅ ꯆꯨꯝꯃꯦ ꯍꯥꯏꯕ ꯂꯩꯇꯦ ꯀꯥꯟꯅꯗꯤ ꯑꯩꯈꯣꯏ ꯂꯝꯀꯣꯏ ꯋꯥꯔꯤ ꯑꯣꯏꯅ ꯑꯣꯏꯅ ꯇꯧꯁꯤꯀꯣ
ꯍꯣꯏ ꯍꯣꯏ ꯂꯝꯁꯦ ꯀꯣꯏꯕꯁꯦ ꯀꯣꯏꯕꯗꯤ ꯌꯥꯝ ꯆꯠꯆꯅꯤꯡꯕꯩꯁꯦ ꯁꯨꯡꯄꯣꯛ ꯄꯨꯊꯣꯛꯇꯕ
ꯑꯣ
ꯍꯧꯖꯤꯛ ꯃꯩꯇꯩꯒꯤ ꯑꯟꯗ꯭ꯔꯣꯒꯤ ꯍꯥꯏꯗꯤ ꯊꯥꯏꯅꯒꯤ ꯌꯨꯝꯒ ꯂꯩꯕꯗꯣ ꯑꯣ ꯌꯥꯝ ꯌꯦꯡꯖꯅꯤꯡꯕ ꯑꯩꯅꯁꯨ ꯆꯠꯆꯅꯤꯡꯕ ꯁꯨꯝꯁꯤꯗꯤ ꯑꯟꯗ꯭ꯔꯣꯁꯤꯒ ꯑꯩꯈꯣꯏꯒ ꯅꯛꯅꯔꯦꯕ ꯑꯩꯅ ꯌꯨꯝ ꯄꯥꯜꯂꯛꯏꯁꯦ ꯌꯥꯏꯕꯣ ꯉꯥꯛꯇꯅꯦꯕ ꯍꯥꯏꯗꯤ ꯅꯛꯅꯈ꯭ꯔꯕ ꯂꯝꯅꯦꯕ ꯑꯗꯣ ꯑꯩ ꯆꯠꯄ ꯐꯪꯗ꯭ꯔꯤꯕꯕ ꯍꯧꯖꯤꯛꯐꯥꯎꯁꯦ ꯑꯗ ꯄꯨꯕꯤꯅꯤ ꯍꯥꯏꯌꯦꯕ ꯄꯨꯕꯤꯗꯦꯕ
ꯑꯠꯆꯥꯥ
ꯃꯊꯟꯇ ꯑꯗꯨꯝ ꯆꯠꯄ ꯄꯥꯝꯖꯕꯀꯣ ꯑꯩꯈꯣꯏꯒꯤꯁꯤꯗ
ꯑꯣ
ꯍꯥꯏꯗꯤ ꯑꯩꯅ ꯃꯩꯇꯩꯒꯤ ꯑꯣꯏꯕ ꯁꯤꯒꯨꯝꯕ ꯑꯟꯗ꯭ꯔꯣꯒꯨꯝꯕꯗꯤ ꯊꯥꯏꯅꯒꯤ ꯑꯩꯈꯣꯏ ꯃꯩꯇꯩꯒꯤ ꯆꯠꯅꯕꯤꯁꯦ ꯃꯣꯏꯔꯣꯝꯗ ꯇꯧꯔꯤ ꯍꯥꯏꯌꯦꯕ ꯑꯗꯨꯅ ꯌꯦꯡꯅꯤꯡꯕ ꯎꯅꯤꯡꯕꯗꯣ
ꯍꯣꯏꯔꯦ ꯑꯁ ꯈꯪꯗ꯭ꯔꯦ ꯂꯣꯛꯇꯥꯛ ꯐꯖꯅꯒ ꯐꯖꯩ ꯍꯥꯏꯕ ꯑꯩꯈꯣꯏꯁꯨ ꯌꯦꯡꯕ ꯆꯠꯄ ꯐꯪꯗꯦꯗ ꯍꯖꯤꯔꯥ ꯁꯨꯕꯅꯤꯅ ꯑꯗꯨꯕꯨ
ꯆꯠꯅꯤꯡꯕꯩ ꯆꯠꯅꯤꯡꯕ ꯉꯥꯛꯇꯅꯤ ꯃꯇꯝꯁꯦ ꯑꯩꯈꯣꯏꯗꯁꯨ ꯂꯩꯇꯕ ꯍꯥꯏꯇꯥꯔꯦꯀꯣ ꯑꯗꯣ ꯐꯖ ꯐꯖꯕ ꯃꯌꯥꯝ ꯂꯩꯌꯦꯕ
ꯐꯖꯕ ꯍꯥꯏꯁꯦ ꯑꯇꯩ ꯆꯠꯇ꯭ꯔꯗꯨꯕꯨ ꯈꯥꯝꯕꯣ ꯒꯥꯔꯗꯦꯟ ꯆꯠꯄ ꯌꯥꯏ ꯑꯉꯥꯡꯁꯦ ꯄꯨꯔꯒ ꯑꯟꯗ꯭ꯔꯣꯗ ꯆꯠꯄ ꯌꯥꯏꯅ ꯈ꯭ꯔꯕ ꯂꯝꯝꯅꯤ ꯄꯥꯟꯠꯇ ꯆꯠꯄ ꯌꯥꯏ ꯍꯥꯏꯗꯤ ꯄꯥꯡ ꯈꯔ ꯀꯣꯏꯊꯣꯛꯄ ꯍꯋꯥ ꯅꯨꯡꯁꯤꯠ ꯈꯔ ꯆꯥꯕ ꯃꯄꯥꯟ ꯅꯣꯡ ꯐꯥꯗꯣꯛꯁꯨ ꯆꯍꯤ ꯀꯌꯥꯅꯣ ꯊꯥ ꯀꯌꯥꯅꯣꯒꯤ ꯃꯇꯨꯡꯗꯗꯤ ꯑꯃꯨꯛ ꯑꯃꯨꯛꯁꯨ ꯀꯣꯏꯊꯣꯛꯑꯒ ꯃꯄꯥꯟꯒꯤ ꯍꯋꯥ ꯅꯨꯡꯁꯤꯠꯁꯦ ꯀꯃꯥꯏꯅ ꯇꯧꯔꯤ ꯀꯃꯥꯏꯅ ꯇꯧꯔꯤ ꯍꯥꯏꯕꯒꯦ ꯑꯩ ꯌꯦꯡꯍꯟꯒꯗꯕꯅꯦꯕ ꯁꯤ ꯑꯩꯅ ꯍꯥꯏꯖꯅꯤꯡꯉꯦꯕ ꯃꯁꯦ ꯊꯥꯅꯕ ꯇꯥꯗꯦꯑꯕ ꯍꯥꯏꯕꯗꯤ ꯁꯥꯔꯟꯁꯤꯡꯗꯖꯨ ꯃꯊꯟꯛꯇ ꯆꯠꯂ ꯆꯥꯊꯣꯛꯏ ꯄꯨꯗꯦ ꯑꯗꯒꯤ ꯌꯍꯣꯝꯆꯥꯁꯦ ꯌꯥꯝ ꯄꯨꯏ ꯀꯪꯅ ꯇꯛꯏ ꯆꯤꯡ ꯀꯪꯅ ꯀꯥꯍꯜꯂꯤ ꯑꯗꯨꯒ ꯅꯨꯃꯤꯠ ꯍꯨꯝꯅꯤ
ꯍꯗ
ꯁꯨꯃꯥꯏꯅ ꯇꯧꯋꯦ ꯋꯥꯔꯤꯁꯦ ꯑꯗꯨꯅ ꯍꯥꯏꯗꯤ ꯑꯩꯁꯨ ꯉꯥꯏꯔꯦ ꯋꯥꯈꯟꯁꯦ ꯈꯔ ꯇꯦꯜꯂꯦꯕ ꯍꯧꯖꯤꯛꯀꯥꯟꯒꯤ ꯑꯉꯥꯡꯈꯩꯁ ꯉꯟꯅ ꯐꯣꯟ ꯄꯥꯏꯔꯦ ꯉꯟꯅ ꯅꯨꯄꯥ ꯀꯣꯏꯅꯔꯦ ꯉꯟꯅ ꯌꯨꯝ ꯥ ꯌꯥꯎꯔꯕ ꯃꯇꯨꯡꯗꯗꯤ ꯌꯨꯝ ꯄꯥꯂꯝꯗꯁꯨ ꯐꯅꯤꯗ ꯍꯥꯏꯕꯁꯦ ꯈꯜꯂꯦ ꯑꯗꯨꯅ ꯑꯩꯗꯤ
ꯁ ꯃꯗꯨ ꯃꯗꯨ ꯃ ꯑꯗꯨ ꯃꯗꯨ ꯃꯗꯨ ꯃꯗꯨ ꯃꯗꯨ ꯃꯗꯨ ꯃꯤ ꯈꯨꯗꯤꯡꯃꯛꯀꯤ ꯅꯠꯇꯦ
ꯌꯨꯝꯁꯦ ꯄꯥꯜꯂꯝꯗꯕꯅꯗꯤ ꯐꯩꯌꯦꯕ ꯍꯥꯏꯗꯤ ꯍꯧꯖꯤꯛ ꯑꯩꯅ ꯑꯩꯈꯣꯏꯅ ꯂꯩꯁꯥ ꯊꯥꯔꯛꯄꯗ ꯑꯩꯈꯣꯏ ꯊꯪꯅꯕ ꯃꯧꯋꯩꯅ ꯍꯥꯏꯗꯤ ꯀꯨꯏꯅ ꯂꯩꯁꯥꯀꯣ ꯌꯨꯝ ꯄꯥꯜꯂꯀꯥꯟ ꯌꯨꯝ ꯄꯥꯜꯂꯨꯅꯨ ꯌꯨꯝ ꯄꯥꯜꯂꯨꯅꯨꯅ ꯄꯥꯎꯇꯥꯛ ꯄꯤꯕꯖꯦ ꯑꯩꯈꯣꯏꯅ ꯃꯇꯝꯗꯨꯗ ꯅꯣꯛꯈꯤꯕ ꯊꯥꯖꯈꯤꯗꯦꯕ ꯑꯗꯣ ꯏꯁꯥꯗ ꯄꯥꯜꯂꯕ ꯊꯣꯛꯑꯕ ꯃꯇꯝꯗꯗꯤ ꯑꯣ ꯁꯤ ꯑꯣꯏꯔꯦꯀꯣ ꯃꯣꯏꯅ ꯍꯥꯏꯔꯝꯃꯤꯁꯦ ꯃꯤꯅ ꯍꯥꯏꯕꯁꯦ ꯏꯜꯂꯝꯃꯗꯤꯀꯣ ꯍꯥꯏꯕꯁꯦ ꯈꯜꯂꯦꯕ
ꯃꯥꯅꯦ ꯑꯗꯨꯗꯤꯀꯣ ꯑꯗꯨꯝ ꯃꯩ ꯄꯥꯏꯛꯀꯥꯟꯅ ꯈꯪꯉꯛꯀꯅꯤ
ꯃꯩ ꯄꯥꯏ ꯀꯥꯟꯅ ꯈꯟꯅꯤꯡꯉꯤ ꯂꯩꯁꯥꯕꯤꯈꯩꯗ ꯑꯩꯁꯦ ꯃꯦꯁꯦꯖ ꯄꯤꯅꯤꯡꯉꯤ
ꯀꯩ ꯃꯦꯁꯦꯁ ꯄꯤꯅꯤꯡꯉꯤꯕ ꯍꯥꯏꯌꯨꯇꯥꯥꯁꯦ
ꯌꯨꯝ ꯉꯟꯅ ꯄꯥꯟꯒꯅꯨ ꯌꯨꯝ ꯄꯥꯟꯗꯧꯔꯤꯕ ꯅꯨꯄꯥꯗꯨ ꯀꯔꯤꯅꯣ ꯅꯨꯄꯥꯗꯣ ꯈꯇꯪ ꯊꯤꯖꯤꯟꯕ ꯌꯥꯗꯦ ꯃꯃꯥꯁꯤꯅ ꯀꯃꯥꯏꯅ ꯇꯧꯏꯤ ꯃꯄꯥꯗꯨꯅ ꯀꯃꯥꯏꯅ ꯇꯧꯏꯤ ꯃꯆꯤꯟ ꯃꯅꯥꯎꯒꯤꯅ ꯀꯃꯥꯏꯅ ꯇꯧꯏ ꯍꯥꯏꯕꯁꯦ ꯃꯨꯟꯅ ꯃꯨꯟꯅ ꯊꯤꯖꯤꯜꯂꯒ ꯄꯥꯡꯒꯗꯕꯅꯤ
ꯎꯝ ꯎꯝ ꯎꯝ
ꯊꯤꯡꯉꯥꯎ ꯂꯩꯉꯥꯎꯗ ꯄꯥꯟꯕꯁꯤꯅ ꯇꯨꯡꯒꯤ ꯄꯨꯟꯁꯤꯗ ꯄꯨꯟꯁꯤ ꯆꯨꯞꯄꯒꯤ ꯑꯣꯏꯅ ꯑ ꯋꯥꯕ ꯅꯒ
ꯀ ꯃꯥꯅꯤꯀꯣ ꯌꯨꯝꯄꯥꯔꯣꯟꯁꯤꯁꯨ ꯌꯥꯝꯅ ꯂꯨꯕ ꯖꯥꯠꯅꯤ ꯍꯣꯏꯣꯏ
ꯌꯨꯝꯕꯥꯜ ꯂꯣꯟꯁꯦ ꯅꯩꯅꯗꯕ ꯌꯥꯗꯦ ꯎꯝ
ꯏꯝꯐꯥꯜꯂꯣꯒꯤ ꯃꯇꯥꯡꯗ ꯌꯥꯝ ꯀꯥꯟꯅ ꯀꯥꯟꯅꯕꯁꯨ ꯍꯥꯏꯕꯤꯔꯑꯦ ꯀꯩꯅꯣ ꯍꯥꯏꯇꯥꯔꯦꯀꯣ ꯀꯃꯥꯏꯅ ꯇꯧꯅꯤ ꯀꯃꯥꯏꯅ ꯇꯧꯔꯣꯏ ꯃꯁꯤ ꯀꯩꯗꯒꯤ ꯁꯣꯏꯔꯛꯄꯅꯦꯅ ꯈꯜꯂꯦ
ꯅꯨꯄꯤꯁꯤꯒ ꯅꯨꯄꯥꯁꯤꯒ ꯀꯣꯏꯅꯕ ꯑꯗꯒꯤ ꯅꯨꯄꯥꯁꯤꯅꯁꯨ ꯃꯥꯒꯤ ꯑꯁꯦꯡꯕꯁꯦ
ꯎꯝ
ꯎꯠꯊꯣꯛꯄꯤꯗꯕ ꯅꯨꯄꯤꯁꯤꯗ ꯑꯗꯒꯤ ꯃꯣꯏꯗꯤ ꯄꯪꯖꯕꯅꯤꯅ ꯊꯥꯖꯔꯦ ꯁꯤꯅꯤ ꯑꯩꯅ ꯍꯥꯏꯖꯅꯤꯡꯕꯗꯤ ꯅꯨꯄꯥꯁꯨ ꯉꯥꯏꯔꯦ ꯅꯨꯄꯤꯁꯨ ꯉꯥꯏꯔꯦ ꯅꯨꯄꯥ ꯉꯥꯏꯔꯦ ꯃꯥꯒꯤ ꯏꯃꯨꯡ ꯃꯅꯨꯡꯅ ꯄꯥꯝꯃꯤꯁꯦ ꯁꯤ ꯑꯍꯦꯟꯕ ꯄꯥꯝꯃꯤ ꯅꯨꯄꯤꯁꯦ ꯈꯔ ꯅꯣꯛꯞꯄꯗꯤ ꯀꯣꯏꯕꯤꯔꯣꯏꯗꯕꯅꯤ ꯍꯌꯦꯡ ꯃꯥꯅ ꯂꯥꯛꯑꯀꯥꯟꯗ ꯃꯣꯏꯗꯤ ꯑꯆꯥ ꯑꯔꯥꯡꯁꯦ ꯄꯥꯝꯕꯅꯤꯅ ꯃꯥꯅ ꯋꯥꯠꯅ ꯎꯠꯂꯛꯇꯣꯔꯤꯕꯅꯤꯅ ꯃꯥꯁꯦ ꯋꯥꯅꯤ ꯍꯥꯏꯕꯁꯦ ꯃꯥꯅ ꯃꯣꯏꯁꯦ ꯊꯦꯡꯅ ꯅꯨꯄꯤꯁꯦ ꯅꯨꯡꯁꯤꯕ ꯑꯣꯏꯗꯤ ꯃꯥꯅ ꯈꯪꯒꯗꯕꯅꯦꯕ ꯂꯧꯕꯤꯔꯣꯏꯗꯕꯅꯦꯕ ꯃꯥꯅ ꯂꯧꯕꯤꯔꯕꯗꯤ ꯑꯋꯥꯕꯗꯣ ꯅꯪꯉꯦ ꯃꯩꯁꯥꯗꯤ ꯃꯉꯣꯟꯗ ꯅꯪꯉꯦꯕ ꯁꯤ ꯅꯨꯄꯥꯅ ꯈꯪꯕꯤꯒꯗꯕꯅꯤ ꯅꯨꯄꯤꯒꯤ ꯑꯋꯥꯕꯁꯦ
ꯅꯨꯄꯤꯒꯤ ꯑꯋꯥꯕꯁꯤꯦ ꯅꯨꯄꯥꯅ ꯀꯃꯥꯏꯅ ꯈꯪꯗꯦꯅꯣ ꯅꯨꯄꯤꯒꯤ ꯑꯋꯥꯕꯕꯁꯤ ꯅꯨꯄꯤꯗꯅ ꯈꯪꯒꯗꯕꯅꯤꯅꯦ ꯅꯨꯄꯥꯅ ꯈꯪꯕ ꯍꯥꯏꯕꯁꯤꯅꯤ ꯌꯥꯝꯅ ꯇꯥꯡꯅ ꯊꯣꯛꯄ ꯄꯣꯠꯅꯤꯀꯣ
ꯎꯝ ꯈꯪꯗꯦ ꯇꯨ ꯃꯃꯥꯅ ꯑꯃꯗꯤ ꯂꯥꯛꯑꯦ ꯈꯪꯗꯦ
ꯏꯆꯥ ꯅꯨꯄꯥꯔꯣ
ꯑ ꯏꯆꯥ ꯅꯨꯄꯥꯅꯤ ꯆꯥꯎꯔꯦ
ꯑꯣ
ꯆꯍꯤ ꯑꯍꯨꯝꯃꯨꯛ ꯍꯥꯏꯔꯦ
ꯑꯣ ꯁ꯭ꯀꯨꯜ ꯀꯥꯕ ꯍꯧꯗ꯭ꯔꯤꯕꯣ
ꯍꯧꯗ꯭ꯔꯦ
ꯑꯣ ꯀꯩꯅꯣꯅꯦ ꯁ꯭ꯀꯨꯜ ꯀꯥꯍꯟꯕ ꯌꯥꯔꯦ ꯀꯩꯅꯣ
ꯎꯟ ꯀꯥꯍꯜꯂꯗꯕꯅꯤ ꯃꯃꯥ ꯑꯩꯁꯦ ꯈꯔ ꯒꯥꯔꯤ ꯊꯧꯕ ꯈꯣꯠꯄꯁꯨ ꯈꯔ ꯍꯩꯇꯕ ꯑꯗꯨꯅ ꯑꯩ ꯊꯝꯖꯔꯒꯦꯀꯣ ꯑꯉꯥꯡ ꯂꯥꯛꯑꯦ